ꯍꯤꯡꯈꯣꯜꯂꯅ ꯀꯨꯏꯅ ꯇꯧ ꯂꯩꯌꯦ
ꯎꯝ ꯑꯩꯉꯣꯟꯗꯁꯨ ꯍꯥꯟꯅꯗꯤ ꯔꯤꯡꯇꯣꯟꯒ ꯂꯥꯛꯑꯝꯕꯅꯤ ꯍꯧꯖꯤꯛꯇꯤ ꯂꯥꯛꯇꯦ ꯀꯣꯜ ꯇꯧꯕꯗ ꯇꯥꯔꯝꯕꯅꯦ ꯆꯥꯛ ꯆꯥꯔꯕꯣ ꯀꯩ ꯀꯩ ꯃꯊꯦꯜ ꯇꯧ
ꯆꯥꯈꯟꯊꯣ ꯏꯔꯣꯜꯂꯤ ꯏꯔꯣꯝꯕ ꯑ ꯢꯔꯣꯝꯕ ꯑꯃ ꯑꯗꯒꯤ ꯕꯗꯥꯝꯒ ꯃꯪꯒꯟꯒ ꯈꯔ ꯇꯥꯎꯔꯦ ꯆꯝꯐꯨꯠ ꯑꯃ ꯐꯨꯠꯂꯦ
ꯀꯔꯤ ꯏꯔꯣꯝꯕꯅꯣ
ꯌꯦꯟꯗꯦꯝꯅꯦ ꯂꯣꯟꯕ ꯕꯦꯂꯦꯟꯗ꯭ꯔꯤꯒ
ꯎꯝ ꯚꯦꯂꯦꯟꯗ꯭ꯔꯤ ꯄꯜꯂꯛꯄꯗ ꯑꯗꯨ ꯏꯔꯣꯝꯕꯗꯤ ꯁꯨꯝ ꯑꯁ ꯆꯥꯅꯤꯡꯗ꯭ꯔꯦ ꯑꯩꯗꯤ ꯅꯅꯥꯜ ꯂꯥꯎꯔꯒ ꯑꯩꯈꯣꯏꯒꯤ ꯍꯅꯨꯕꯤ ꯃꯌꯥ ꯌꯥꯎꯗꯕꯅ
ꯇꯥꯅꯤꯡꯗꯦ
ꯍꯅꯨꯕꯤ ꯃꯌꯥ ꯌꯥꯎꯗꯕꯅ ꯐꯨꯠ ꯐꯨꯠ ꯆꯤꯡꯈꯠꯄꯒꯤ ꯍꯤꯟꯖꯥꯡꯗꯣ
ꯎꯝ ꯑꯈꯣꯏꯗꯤ ꯄꯥꯝꯖꯈꯔꯦ ꯍꯥꯎꯖꯩ
ꯀꯥꯡꯒꯧ ꯍꯥꯏꯕ ꯚꯦꯂꯦꯟꯗ꯭ꯔꯤꯒꯤ ꯀꯥꯡꯒꯧ ꯍꯥꯏꯕ ꯏꯔꯣꯝꯕ ꯍꯥꯏꯕ
ꯂꯣꯏ ꯉ ꯉꯥꯎꯖꯩ ꯑꯩꯈꯣꯏꯗꯤ ꯍꯥꯎ
ꯅꯣꯏ ꯉꯔꯥꯡ ꯀꯣꯏ ꯆꯠꯂꯨꯕꯗꯨ ꯅꯨꯡꯉꯥꯏꯕ꯭ꯔꯣ
ꯅꯨꯡꯉꯥꯏ ꯅꯨꯡꯉꯥꯏ ꯁꯦꯜꯁꯨ ꯂꯣꯏꯔꯦ ꯂꯝ ꯌꯥꯝ ꯌꯥꯝꯃꯦ
ꯉꯔꯥꯡ ꯀꯌꯥ ꯂꯣꯏꯒꯦꯅꯦ
ꯑꯅꯤ ꯃꯌꯥ ꯂꯣꯏꯒ꯭ꯔꯦ
ꯅꯣꯏ ꯄꯨꯂꯞ ꯆꯠꯄꯗ
ꯑꯩ ꯏꯆꯥꯁꯤꯡ ꯌꯥꯎꯔꯤꯁꯤꯗꯤ ꯖꯦꯠ ꯒꯥꯔꯗꯦꯟ ꯆꯪꯕꯗꯣ ꯐꯅꯌꯥꯝ ꯂꯣꯏ ꯀꯩꯅꯣ ꯑꯦꯟꯇ꯭ꯔꯤ ꯇꯤꯀꯦꯠ ꯌꯥꯡꯈꯩ ꯌꯥꯡꯈꯩ ꯀꯛꯈ꯭ꯔꯦ ꯑꯗꯒꯤ ꯑꯃꯨꯛ ꯎꯝ ꯇ꯭ꯔꯦꯟ ꯇꯣꯡꯕꯒꯤ ꯑꯃꯨꯛ ꯑꯗꯒꯤ ꯑꯃꯨꯛ ꯑꯗ ꯃꯣꯏ ꯀ꯭ꯂꯥꯏꯝꯕꯤꯡ ꯀꯥꯔꯒ ꯑꯃꯨꯛ ꯅꯥꯟꯊꯔꯛꯄ ꯑꯗꯨꯝꯕ ꯌꯥꯡꯈꯩ ꯌꯥꯡꯈꯩ ꯌꯥꯡꯈꯩ ꯐꯅꯌꯥꯝ ꯆꯠꯂꯤ
ꯑꯩꯗꯤ ꯉꯔꯥꯡ ꯑ ꯏꯃꯥꯟꯅꯕ ꯑꯃꯒ ꯑꯩꯈꯣꯏ ꯊꯕꯛ ꯃꯐꯝꯒꯤ ꯑꯍꯜ ꯑꯃꯒ ꯂꯥꯛꯄꯒꯤ
ꯎꯝ
ꯆꯥꯅꯕ ꯂꯨꯄꯥ ꯂꯤꯁꯤꯡ ꯑꯅꯤ ꯃꯌꯥ ꯂꯣꯏ
ꯎꯝ
ꯅꯣꯏꯅ ꯁꯥꯟꯅꯕ ꯆꯠꯂꯨꯕꯅꯤ ꯑꯩꯅ ꯃꯣꯏ ꯂꯥꯛꯄꯒꯤ ꯄꯤꯖꯕꯗꯣ ꯂꯨꯄꯥ ꯂꯤꯁꯤꯡ ꯑꯅꯤ ꯃꯌꯥ ꯂꯣꯏꯒ꯭ꯔꯦ
ꯎꯝ ꯀꯩ ꯀꯩ ꯄꯤꯖꯈ꯭ꯔꯒꯦ ꯀꯩꯅꯣ
ꯍꯦꯅꯥ ꯇꯤꯅꯥ ꯂꯣꯏ ꯄꯤꯖꯒ꯭ꯔꯦ
ꯎꯝ ꯎꯝ ꯀꯩ ꯁꯥ ꯇꯧꯈ꯭ꯔꯒꯦ
ꯃꯣꯏ ꯑꯉꯥꯡ ꯑꯅꯤ ꯌꯥꯎꯔꯛꯑꯦ ꯑꯗꯨꯅ ꯌꯦꯟ ꯆꯥꯅꯤꯡꯉꯦꯅ ꯌꯦꯟ ꯑꯣꯏꯅ ꯄꯤꯖꯈ꯭ꯔꯦ
ꯎꯝ
ꯌꯦꯟ ꯑꯃ ꯇꯧꯔꯦ ꯏꯔꯣꯝꯕ ꯑꯃ ꯇꯧꯔꯦ
ꯎꯝ
ꯁꯣꯏꯕꯨꯝ ꯏꯔꯣꯝꯕ ꯑꯝ ꯇꯧꯔꯦ ꯑꯗꯨꯗꯒꯤ ꯀꯩꯅꯣ ꯀꯩꯅꯣ ꯈꯔ ꯂꯣꯏ ꯇꯧꯒ꯭ꯔꯦ ꯉꯔꯥꯡ ꯅꯣꯏ ꯃꯤ ꯀꯌꯥ ꯆꯠꯀꯦ
ꯑꯩꯈꯣꯏ ꯃꯤ ꯀꯨꯟ ꯍꯦꯟ ꯆꯠꯂꯦ
ꯎꯝ ꯀꯩꯗ ꯆꯠꯂꯤꯕ
ꯎꯝ ꯂꯝꯗꯣꯡꯗꯒꯤ ꯑꯃ ꯀꯦꯟꯇꯔꯒꯤ ꯇꯥꯏꯞꯇ ꯇꯧꯕ ꯕꯁ ꯃꯇꯦꯛꯇꯣ
ꯃꯣꯏꯒꯤ ꯀꯩ ꯋꯤꯡꯒꯔꯗꯨꯔꯣ
ꯋꯤꯡꯒꯔꯗꯤ ꯅꯠꯇꯦ ꯃꯥꯏꯗꯣ
ꯀꯦꯟ ꯀꯦꯟꯇꯔ ꯍꯥꯏꯕ꯭ꯔꯥ ꯀꯦꯟꯇꯔ ꯍꯥꯏꯕ꯭ꯔꯥ ꯑꯃ ꯑꯩꯈꯣꯏꯒꯤ ꯕꯁꯇ ꯕꯁꯀꯤ ꯇꯥꯏꯞꯇ ꯃꯤꯅꯤ ꯕꯁꯀꯤ ꯇꯥꯏꯞꯇ ꯇꯧꯕꯤꯗꯣ
ꯑꯥ
ꯑꯗ ꯅꯣꯏ ꯄꯨꯂꯞ ꯃꯤ ꯀꯨꯟꯕꯨ ꯆꯟꯕ꯭ꯔꯣ
ꯎꯝ ꯆꯟꯗꯕ ꯀꯩꯁꯨ ꯆꯧ ꯎꯝ ꯎꯝ ꯆꯧꯀ꯭ꯔꯤ ꯊꯥꯔꯒ ꯐꯝꯕꯁꯨ ꯌꯥꯎꯋꯦ
ꯉꯔꯥꯡ ꯀꯩꯀꯩ ꯑꯥ ꯀꯩꯀꯩ ꯃꯊꯦꯜ ꯆꯥꯊꯔꯒꯦꯕ ꯅꯣꯏ ꯀꯣꯏꯔꯨꯕꯗꯣ ꯀꯃꯥꯏ ꯀꯃꯥꯏ ꯇꯧꯒꯦ
ꯇꯧꯔꯦꯌꯦ ꯆꯥꯅꯕꯁꯦ ꯏꯁꯥ ꯏꯁꯥꯒꯤ ꯑꯣꯏꯅ ꯄꯨꯅꯩꯌꯦꯕ ꯏꯁꯥ ꯏꯁꯥ ꯌꯨꯝꯗ ꯊꯣꯡꯉ ꯊꯣꯡꯉ ꯄꯨꯅꯕ ꯃ ꯑꯈꯣꯏꯒꯤ ꯌꯦꯔꯨꯝ ꯑꯣꯏꯅ ꯊꯣꯡꯉꯦ ꯎꯝ ꯑꯥ ꯌꯦꯔꯨꯝ ꯊꯣꯡ ꯊꯣꯡꯉꯦ ꯌꯦꯔꯨꯝ ꯄ꯭ꯂꯦꯠ ꯑꯃ ꯊꯣꯡꯉꯦ ꯄꯨꯔꯥ ꯀꯩꯅꯣꯒꯤ ꯏꯆꯥ ꯑꯕꯦꯒꯤꯅꯦ ꯆꯦꯕꯤꯌꯥꯅꯦ ꯑꯈꯣꯏ ꯑꯍꯨꯝ ꯄꯨꯟꯁꯤꯜꯂ ꯊꯣꯡꯉꯁꯦꯅ ꯄ꯭ꯂꯦꯠ ꯑꯃ ꯊꯣꯡ
ꯑꯥ
ꯊꯣꯡꯉꯦ ꯀꯦꯂꯤ ꯆꯅꯥ ꯑꯃ ꯍꯧꯔꯦ ꯑꯗꯒꯤ ꯎꯝ ꯏꯆꯦ ꯂꯨꯔꯥ ꯍꯣꯏꯅ ꯆꯤꯛꯀꯟ ꯊꯣꯡꯉꯛꯑꯦ ꯃꯥꯅ ꯑꯗꯒꯤ ꯅꯦꯃꯩ ꯍꯣꯏꯗ ꯉꯥ ꯀꯣꯛꯇꯥꯒ ꯍꯋꯥꯏ ꯊꯣꯡꯕꯃꯒ ꯇꯧꯔꯛꯑꯦ ꯑꯗꯒꯤ ꯆꯥꯎꯕ ꯍꯣꯏꯒꯤꯗꯅ ꯆꯤꯛꯀꯟ ꯄ꯭ꯂꯥꯎꯒꯤ ꯇꯥꯏꯞꯇ ꯇꯧꯔꯒ ꯄ꯭ꯂꯥꯎ ꯑꯣꯏꯅ ꯍꯧꯔꯛꯑꯦ ꯄꯨꯟꯅ ꯆꯥꯃꯤꯟꯅꯥꯔꯦꯗ
ꯅꯣꯏ ꯉꯛ ꯑꯗꯨꯗꯤ ꯅꯣꯏ ꯉꯔꯥꯡ ꯃꯊꯦꯜꯖꯤꯗꯤ ꯌꯥꯝꯃꯤꯅꯦ ꯑꯗꯨꯗꯤ
ꯎꯝ ꯑꯗꯩ ꯁꯤꯡꯖꯨ ꯑꯃ ꯑꯗ ꯁꯨꯔꯦ ꯃꯤꯃꯤ ꯁꯤꯡꯖꯨ ꯂꯩꯔꯒ
ꯈ꯭ꯋꯥꯏ ꯁꯝ ꯁꯝꯕꯤ ꯃꯤꯃꯤꯁꯤꯡꯖꯨ ꯁꯨꯕ ꯂꯝꯃꯈꯥꯡꯗ ꯁꯤꯃꯨꯛ ꯁꯝꯕ ꯑꯅꯤ ꯁꯨꯗ꯭ꯔꯝ
ꯑꯗꯩ ꯅꯣꯏ ꯆꯠꯂꯨꯏꯁꯦ ꯀꯪꯂꯥ ꯑꯃ ꯆꯠꯂꯨꯔꯦ ꯖꯦꯠ ꯒꯥꯔꯗꯦꯟ ꯑꯃ ꯆꯠꯂꯨꯔꯦ ꯃꯣꯏ ꯑꯦꯄꯜ ꯐꯥꯝꯗꯨꯕꯨ ꯑꯦꯄꯜ ꯄꯥꯜꯂꯝꯕ꯭ꯔꯣ
ꯑꯦꯄꯜ ꯄꯥꯟꯗ꯭ꯔꯤꯗ
ꯈꯣꯏꯒꯤ ꯃꯄꯥꯟꯕꯧ ꯁꯥꯗ꯭ꯔꯤꯕ ꯃꯐꯝꯂꯕ
ꯑꯥ ꯃꯄꯥꯟ ꯈꯔ ꯈꯔ ꯃꯄꯣꯝꯗꯤ ꯂꯥꯛꯑꯧꯔꯦ
ꯑꯗꯣ ꯄꯥꯜꯂꯀꯥꯟꯗ ꯑꯣꯏꯇꯥꯔꯗꯤ ꯑꯈꯣꯏꯒꯤ ꯆꯔꯣꯡ ꯆꯔꯣꯡ ꯍꯩꯗꯔꯒ ꯎꯝ ꯌꯦꯡꯕꯗ ꯅꯨꯡꯉꯥꯏꯕꯗꯣ ꯑꯩꯈꯣꯏ ꯍꯦꯛꯅꯤꯡ ꯍꯦꯛ ꯎꯕꯗ ꯆꯥꯅꯤꯡꯕ ꯐꯥꯎꯕꯤ ꯖꯒꯥꯗꯣ ꯑꯗꯨ ꯑꯣꯏꯔꯀꯥꯟꯗ ꯆꯠꯂꯗꯤ ꯅꯨꯡꯉꯥꯏꯗꯧꯅꯤꯅꯦ ꯖꯒꯥꯗꯨꯕꯨ ꯌꯥꯝ ꯏꯪꯕ꯭ꯔꯥ ꯃꯣꯏ ꯑꯦꯞ
ꯈꯨꯐꯖ ꯑꯃꯅꯤꯍꯦ ꯑꯩ ꯅꯍꯥꯟꯃꯨꯛꯁꯨ ꯆꯠꯂꯨꯔꯦ ꯌꯥꯝ ꯅꯨꯡꯉꯥꯏꯕ ꯃꯐꯝꯅꯤꯗ ꯌꯥꯝ ꯆꯤꯛꯄ ꯌꯥꯝ ꯏꯪꯕꯀꯣ
ꯀꯌꯥꯝꯃꯨꯛ ꯀꯌꯥꯝ ꯊꯥꯒꯦ ꯃꯣꯏ ꯁꯦꯝ ꯄꯥꯝꯕꯤꯗꯨꯕꯣ
ꯊꯥꯏꯌꯦ ꯐꯅꯌꯥꯝ ꯃꯁꯥꯡ ꯃꯁꯥꯡ ꯑꯈꯣꯏ ꯄꯨꯈ꯭ꯔꯤ ꯄꯨꯈ꯭ꯔꯤ ꯊꯝꯃꯤꯅꯦꯕ ꯄꯨꯈ꯭ꯔꯤ ꯃꯔꯤ ꯃꯉꯥꯃꯨꯛ ꯂꯩꯌꯦꯕ ꯄꯨꯈꯤ ꯃꯔꯤ ꯃꯉꯥꯗꯨꯒꯤ ꯂꯝꯕꯤꯖꯦ ꯃꯥꯏ ꯃꯥꯒꯤ ꯇꯥꯏꯅ ꯇꯥꯏꯅꯕ ꯂꯝꯕꯤꯆꯦ ꯁꯤꯗꯩꯁꯤꯗ ꯑꯦꯄꯜ ꯁꯦ ꯄꯔꯦꯡ ꯅꯥꯀꯟ ꯅꯥꯀꯟꯁꯦ ꯂꯣꯏ ꯊꯥꯕ ꯋꯥꯅꯤꯗ ꯄꯨꯈ꯭ꯔꯤ ꯃꯄꯥꯟꯁꯦ
ꯑꯗꯨ ꯄꯥꯜꯂꯗꯤ ꯑꯃꯨꯛ ꯍꯦꯟꯅ ꯐꯖꯗꯧꯅꯤꯅꯦ
ꯎꯝ ꯃꯣꯏꯁꯦ ꯁꯦꯝꯒꯠꯄ ꯂꯣꯏꯗ꯭ꯔꯤꯕ ꯃꯣꯏꯒꯤ ꯀꯩꯅꯣꯁꯦ ꯐꯥꯝꯁꯦ ꯃꯣꯏꯖꯦ ꯃꯃꯤꯡꯕꯧ ꯊꯥꯗ꯭ꯔꯤꯕ ꯐꯖꯅ ꯃꯌꯥꯝꯅ ꯍꯥ ꯃꯣꯏꯅ ꯍꯥꯏꯌꯦꯕ ꯃꯄꯨꯗꯨꯅ ꯑꯈꯣꯏꯅ ꯑꯦꯠꯕꯠ ꯍꯥꯏꯗꯤ ꯐꯣꯠ ꯕꯤꯗꯤꯑꯣ ꯑꯝꯈꯛ ꯑꯁꯤ ꯍꯦꯟꯅ ꯂꯥꯛꯁꯜꯂꯛꯄꯅꯦ ꯍꯥꯏꯌꯦꯕ ꯑꯗꯩ ꯑꯍꯥꯟꯕꯗ ꯃꯣꯏꯁꯦ ꯇꯤꯀꯦꯠꯀ ꯂꯧꯗꯒꯩ ꯑꯗꯨꯝ ꯌꯦꯡꯍꯜꯂꯝꯃꯦ ꯍꯥꯏꯕ ꯑꯗꯨ ꯌꯦꯡꯕꯁꯦ ꯃꯤꯁꯦ ꯑꯗꯨꯛꯀꯤ ꯃꯇꯤꯛ ꯂꯥꯛꯑꯦ ꯍꯥꯏꯌꯦꯕ ꯂꯥꯛꯃꯟꯕꯗꯒꯤ ꯒꯤ ꯃꯤ ꯑꯃꯗ ꯂꯨꯄꯥ ꯀꯨꯟ ꯀꯨꯟꯒꯤ ꯇꯤꯛꯀꯦꯠꯁꯦ ꯂꯧꯔꯒ ꯑꯗꯨꯃꯥꯏꯅ ꯌꯦꯡꯍꯟꯈꯤꯕꯅꯦ ꯍꯥꯏꯌꯦꯕ ꯑꯗꯨꯒ ꯉꯔꯥꯡꯒꯤ ꯌꯥꯝ ꯅꯨꯡꯉꯥꯏꯕ ꯑꯃ ꯑꯈꯣꯏꯁꯨ ꯆꯥꯅꯕ ꯊꯛꯅꯕꯗꯤ ꯂꯝ ꯂꯩꯇ꯭ꯔꯦ ꯃꯤꯟꯁ ꯀꯪꯂꯥꯗꯗꯤ ꯀꯩꯝ ꯄꯨꯁꯤꯟꯕ ꯌꯥꯗ꯭ꯔꯦ ꯀꯣ ꯑꯗꯒꯤ ꯑꯃꯨꯛ
ꯀꯪꯂꯥꯥꯗꯤ ꯁꯨꯡꯌꯥ ꯌꯥꯗ꯭ꯔꯦ
ꯑ ꯖꯦꯠ ꯒꯥꯔꯗꯦꯟꯗꯗꯤ ꯑ ꯃꯣꯏꯗꯤ ꯀꯩꯒꯨꯝꯕ ꯐꯪꯁꯟ ꯇꯧꯒꯦ ꯍꯥꯏꯔꯣ ꯕ꯭ꯔꯗꯦ ꯇꯧꯒꯦ ꯍꯥꯏꯔꯣ ꯄꯩꯁꯥꯅꯦꯕ ꯆꯪꯉꯒ ꯆꯥꯕꯁꯦ
ꯎꯝ
ꯎꯝ ꯑꯩꯈꯣꯏꯒꯤ ꯄꯨꯁꯤꯜꯂꯒ ꯑꯩꯈꯣꯏꯅ ꯄꯨꯔꯛꯑꯒ ꯆꯥꯖꯔꯒ ꯁꯨ ꯑ ꯎꯝ ꯇꯤꯀꯦꯠ ꯀꯛꯑꯦꯕ ꯑꯃ ꯂꯤꯁꯤꯡ ꯑꯃ ꯆꯥꯎꯉꯥꯅꯤ ꯈꯪꯗꯦ ꯂꯤꯁꯤꯡ ꯑꯅꯤꯒ ꯑꯃꯥꯏꯅ ꯃꯤꯗꯨꯒꯤ ꯀꯦꯄꯥꯁꯤꯇꯤ ꯃꯇꯨꯡꯏꯟꯅ ꯑꯗꯨꯃꯥꯏꯅ ꯂꯩ ꯂꯩꯕꯅꯤꯅ ꯑꯩꯈꯣꯏꯁꯨꯝ ꯃꯧ ꯃꯌꯥꯝ ꯆꯠꯃꯤꯟꯅꯕꯅꯤꯅ ꯕꯖꯦꯠꯇꯣ ꯈꯜꯂꯒ ꯑꯦꯄꯜ ꯐꯥꯝꯗꯅ ꯑꯃꯨꯛ ꯑꯣꯟꯂꯤ ꯑꯦꯟꯇ꯭ꯔꯤ ꯇꯤꯀꯦꯠꯁꯦ ꯑꯣꯏꯔꯒ ꯍꯣꯜ ꯑꯃꯁꯨ ꯂꯩꯌꯦꯕ ꯌꯨꯝ ꯑꯃ ꯂꯩꯔꯝꯃꯦ ꯑꯗꯨꯏ ꯃꯊꯛ ꯃꯇꯣꯟꯗꯨꯗꯥ ꯑꯗ ꯆꯥꯕꯗꯤ ꯐ꯭ꯔꯤꯅꯦꯕ ꯅꯁꯥꯅ ꯄꯨꯖꯔꯛꯑꯗꯤ ꯑꯗꯨꯝ ꯆꯥ ꯆꯥꯕꯤꯌꯣ ꯀꯩꯁꯨ
ꯑꯣ ꯑꯣ ꯊꯣꯡꯕ ꯈꯣꯠꯄꯗꯤ ꯌꯥꯗꯕ ꯃꯣꯏ ꯖꯒꯥꯗꯨꯅ
ꯗꯕ ꯑꯥ ꯅꯣꯏ ꯊꯣꯡꯉꯒ ꯄꯨꯖꯔꯛꯑꯣ ꯑꯗꯨꯒ ꯆꯥꯕꯒꯤꯗꯤ ꯅꯣꯏ ꯑꯗꯨꯝ ꯆꯥꯔꯣꯅ ꯑꯗꯨꯃꯥꯏ ꯍꯥꯏꯔꯒ ꯀꯨꯟ ꯀꯨꯟ ꯀꯛꯑꯦ ꯀꯦ ꯇꯧꯔꯒ
ꯑꯉꯥꯡ ꯃꯆꯥꯏꯖꯨ ꯀꯛꯄ꯭ꯔꯣ
ꯑ ꯑꯉꯥꯡ ꯌꯥꯝ ꯄꯤꯛꯄꯀꯣ ꯑꯗꯨꯗꯤ ꯀꯛꯇꯦ ꯑꯗꯨꯒ ꯑꯗꯨꯝ ꯈꯔ
ꯑꯣ ꯆꯠꯄ ꯉꯝꯕ ꯈꯣꯠꯄ ꯑꯈꯣꯏꯒꯤ ꯄꯨꯡꯉꯛ ꯆꯥꯎꯕꯗꯨꯗꯤ ꯑꯗꯨꯗꯤ ꯅꯣꯏ ꯃꯤ ꯀꯨꯟꯒꯤ ꯀꯩꯁꯨ ꯂꯨꯄꯥ ꯂꯤꯁꯤꯡ ꯇꯤꯛꯀꯦꯠꯇꯗ ꯂꯨꯄꯥ ꯂꯤꯁꯤꯡ ꯑꯅꯤ ꯃꯌꯥ ꯆꯠꯈ꯭ꯔꯦ ꯑꯗꯨꯗꯤ
ꯂꯨꯄꯥ ꯀꯨꯟ ꯀꯨꯟ ꯇ꯭ꯋꯦꯟꯇꯤ ꯆꯥꯝꯃ꯭ꯔꯤ
ꯇꯔꯥ
ꯆꯥꯝꯃ꯭ꯔꯤꯃꯨꯛ ꯆꯠꯈ꯭ꯔꯦ ꯎꯝ ꯗꯩ ꯀꯪꯂꯥꯒꯤ
ꯆꯥꯃ꯭ꯔꯤ ꯆꯥꯎꯉꯥꯃꯨꯛ ꯆꯠꯈ꯭ꯔꯦ ꯑꯗꯣ ꯑꯇꯩ ꯑꯇꯩ ꯃꯌꯥꯝ ꯑꯗꯨꯝ ꯃꯣꯏꯖꯨ ꯅꯣꯡꯃꯗ ꯇꯤꯛꯀꯦꯠꯇꯗ ꯑꯗꯨꯝ ꯄꯩꯁꯥ ꯐꯅꯥꯝ ꯍꯟꯖꯜꯂꯝꯃꯅꯤꯗ
ꯍꯣꯏ ꯍꯣꯏ ꯍꯣꯏ ꯑꯗꯨꯑꯣꯏꯁꯨ ꯃꯣꯏꯗꯣ ꯌꯥꯝ ꯁꯦꯝꯒꯠꯂꯤ ꯃꯣꯏ ꯍꯥꯏꯅꯦ ꯄꯨꯈ꯭ꯔꯤ ꯃꯌꯥꯏꯗꯨꯗꯁꯨ ꯑꯈꯣꯏꯒꯤ ꯎꯝ ꯑꯩꯈꯣꯏ ꯃꯣꯏꯅ ꯇꯧꯅꯤꯡꯕ ꯈꯔ ꯂꯩꯔꯤ ꯍꯥꯏꯌꯦꯕ ꯃꯈꯟ ꯃꯈꯟ ꯑꯗꯨ ꯁꯦꯝꯒꯠ ꯈꯤꯅꯦꯅ ꯍꯥꯏꯍꯧꯔꯦ ꯃꯣꯏꯗꯣ ꯑꯗꯒꯤ ꯑꯦꯄꯜꯁꯤꯁꯨ ꯃꯣꯏ ꯀꯌꯥꯅꯣꯝ ꯆꯦꯟꯕꯅꯦ ꯍꯥꯏꯌꯦ ꯑꯗꯣ ꯕ꯭ꯂꯣꯀꯦꯠ ꯇꯧꯕꯒ ꯈꯣꯠꯄꯒ ꯂꯥꯛ ꯇꯦ ꯍꯥꯏꯌꯦꯕꯀꯣ
ꯂꯥꯛꯇꯦ ꯍꯧꯖꯤꯛ ꯂꯝꯕꯤ ꯂꯝꯕꯤꯁꯦ ꯀꯌꯥ ꯀꯩꯅꯣ ꯇꯧꯗꯕꯅꯤꯅ
ꯎꯝ ꯍꯣꯏ ꯃꯣꯏ ꯃꯣꯏꯒꯤꯁꯤ ꯐꯖꯅꯗꯤ ꯁꯦꯝꯒꯠꯅꯤꯡꯕ ꯑꯥ
ꯄꯣꯠ ꯆꯦꯟꯕ ꯍꯥꯏꯔꯦ ꯍꯧꯖꯤꯛ ꯂꯥꯛꯇꯦ ꯗꯤꯂꯤ ꯑꯗꯨꯝ ꯇꯧ ꯂꯩ
ꯎꯝ ꯌꯥꯝ ꯋꯥꯠꯂꯤ ꯍꯥꯏꯌꯦꯕ ꯁꯦꯝꯒꯠꯀꯗꯕ
ꯑꯗꯨꯗꯤ ꯐꯨꯜ ꯑꯣꯏꯅ ꯁꯦꯝꯃꯀꯥꯟꯗ ꯑꯣꯏ ꯆꯠꯂꯨꯕ ꯌꯥꯔꯦ ꯑꯗꯨꯗꯤ
ꯎꯝ ꯎꯝ ꯍꯧꯖꯤꯛꯀꯤꯗꯤ ꯃꯣꯏꯁꯦ ꯀꯟꯅ ꯄꯨꯈ꯭ꯔꯤꯁꯨ ꯇꯧꯍꯧꯔꯤꯑꯕ ꯑꯦ ꯖꯦ ꯁꯤ ꯕꯤ ꯇꯧꯔꯒ ꯇꯧꯕꯁꯨ ꯇꯧꯍꯧꯔꯤꯑꯕ
ꯎꯝ ꯃꯣꯏ ꯉꯥꯗꯤ ꯊꯥꯗꯗꯖꯥꯠꯂꯥ
ꯉꯥꯗꯤ ꯃꯆꯨ ꯃꯆꯨ ꯃꯆꯨ ꯑꯩꯈꯣꯏ ꯉꯥ ꯃꯆꯤꯟꯖꯥꯛ ꯂꯩꯔꯒ ꯀꯩꯅꯣ ꯇꯧꯕꯩꯁꯨ ꯂꯩꯌꯦꯕ ꯑꯩꯈꯣꯏꯁꯦ
ꯅ ꯏꯁꯤꯡꯗꯣ ꯌꯥꯝ ꯂꯨꯕ꯭ꯔꯣ ꯑꯅꯩꯕ ꯑꯣꯏꯕ꯭ꯔꯕ
ꯑ ꯑꯗꯨ ꯏꯁꯤꯡꯗꯤ ꯌꯥꯝ ꯂꯨꯏꯌꯦ
ꯑꯣ ꯈꯣꯏꯒꯤ ꯉꯥ ꯎꯕꯤꯗꯣ
ꯎꯝ ꯎꯝ ꯉꯥ ꯎꯏ ꯃꯆꯨ ꯃꯆꯨꯒꯤ ꯉꯥ ꯂꯩꯍꯧꯋꯦ ꯑꯉꯥꯡꯁꯤꯡ ꯀꯩꯅꯣ ꯇꯧꯔꯒꯅꯦ ꯃꯆꯤꯟꯖꯥꯛ ꯊꯥꯗꯔꯒ ꯇꯧꯕꯗ ꯉꯥ ꯃꯌꯥꯝ ꯆꯦꯟꯊꯣꯔꯛꯑꯦꯕ
ꯎꯝ ꯃꯁꯛ ꯎꯗꯕꯤ ꯑꯣꯏꯇꯥꯔꯗꯤ ꯏꯁꯤꯡ ꯅꯩꯕ ꯑꯣꯏꯇꯥꯔꯗꯤ ꯎꯔꯔꯣꯏꯕ ꯑꯗꯨꯕꯨꯗꯤ ꯃꯣꯏ ꯑꯗꯨꯝ ꯐꯖꯟꯅ ꯑꯗꯨꯝ ꯃꯦꯟꯇꯦꯟ ꯇꯧꯔ ꯊꯝꯃꯝꯅꯤ ꯃꯣꯏ ꯖꯒꯥꯗꯣ
ꯏꯅꯥ
ꯏꯁꯤꯡ ꯀꯩ ꯀꯥꯗꯣ
ꯍꯣꯏ
ꯎꯝ ꯉꯔꯥꯡꯒꯤ ꯅꯨꯡꯉꯥꯏꯊꯔꯨꯔꯦ ꯑꯗꯨꯗꯤ
ꯑꯗꯨꯒ ꯑꯃꯨꯛ ꯍꯜꯂꯛꯑꯒ ꯑꯃꯨꯛ ꯂꯤꯂꯥ ꯑꯃꯨꯛ ꯌꯦꯡ ꯆꯠꯂꯦ ꯑꯗꯨꯅ ꯀꯣꯂꯥꯞꯁ ꯇꯥꯔꯦ ꯏꯁꯥꯗꯤ
ꯃꯣꯏ ꯉꯔꯥꯡ ꯂꯤꯂꯥꯗꯕꯨ ꯀꯩ ꯃꯃꯤꯡ ꯀꯧꯒꯦ ꯑꯩꯗꯤ ꯉꯔꯥꯡ ꯑꯩ ꯂꯥꯛꯄ ꯑꯩꯖꯨ ꯑꯩ ꯍꯜꯂꯛꯄꯩꯗꯨꯗ ꯑꯩꯖꯨ ꯉꯔꯥꯡ ꯁꯃꯨꯔꯧ ꯆꯠꯂꯨꯨꯔꯦ ꯍꯜꯂꯛꯄꯩꯗꯨ ꯂꯤꯂꯥꯗꯣ ꯇꯧ ꯂꯩꯔꯝꯃꯦ ꯑꯩꯖꯨ ꯌꯦ ꯌꯦꯡꯅꯤꯡꯗ꯭ꯔꯕ ꯋꯥꯒ ꯋꯥꯕꯗꯨꯗ ꯂꯤꯂꯥꯕꯨ ꯅꯨꯡꯉꯥꯏꯕ꯭ꯔꯣ
ꯅꯨꯡꯉꯥꯏꯌꯦ ꯌꯥꯝꯅ ꯀꯩꯅꯣ ꯍꯣꯏꯒꯤ ꯃꯨꯈꯥꯏ ꯍꯣꯏ ꯄꯥꯔꯇꯤꯗꯨꯅꯦ
ꯑꯈꯣꯏꯒꯤ ꯁꯨꯅꯤꯟꯕꯣꯏꯅ ꯀꯩꯅꯣ ꯁꯥꯕ꯭ꯔꯣ ꯑ ꯄꯟꯖꯥꯕꯤ ꯁꯥꯕ꯭ꯔꯣ
ꯑꯥꯎ ꯁꯨꯅꯤꯟꯕꯣꯏꯔꯅꯦ ꯑꯗꯨꯕꯨ ꯄꯟꯖꯥꯕꯤ ꯁꯥꯏꯗꯨꯕꯣ ꯁꯨꯅꯤꯟꯕꯣꯏ ꯅꯠꯇꯦꯗ
ꯁꯨꯅꯤꯜ ꯕꯣꯏꯅꯦ ꯍꯥꯏꯅꯩꯌꯦ ꯑꯗꯨ ꯄꯟꯖꯥꯕꯤ ꯁꯥꯏꯗꯣ
ꯃꯥꯟꯗꯦꯗ ꯃꯁꯛꯇꯣ ꯌꯥꯝꯅ
ꯈꯪꯗꯦꯗ ꯄꯟꯖꯥꯕꯤ ꯁꯥꯕꯗꯨꯗ ꯍꯟꯗꯕ ꯄꯜꯂꯝꯗꯧ ꯃꯥꯟꯗ꯭ꯔꯦ ꯄꯟꯖꯥꯕꯤꯅꯦ ꯍꯥꯏꯅꯩꯌꯦ ꯑꯥꯁ ꯁꯨꯅꯤꯟ ꯕꯣꯏꯗꯣ ꯁꯨꯅꯤꯕꯣꯑꯥꯕ ꯄꯟꯖꯥꯕꯤ ꯁꯥꯏꯗꯣ ꯁꯨꯅꯤꯟ ꯕꯣꯏꯅꯦ ꯍꯥꯏꯅꯩꯌꯦꯕ
ꯑꯣ ꯑꯗꯨ ꯃꯥꯥꯟꯗꯤ ꯃꯥꯥꯟ
ꯃꯥꯏ ꯀ ꯂꯤꯂꯥ ꯃꯃꯤꯡꯗꯤ ꯀꯩ ꯃꯃꯤꯡ ꯀꯧꯒꯦ
ꯑꯩꯁꯨ ꯉꯝꯅꯤ ꯍꯥꯏꯕ꯭ꯔ ꯀꯩꯝ ꯍꯥꯏ ꯑꯩꯁꯨ ꯉꯝꯃꯤ ꯍꯥꯏꯕ꯭ꯔꯥ ꯑꯩꯁꯨ ꯉꯝꯅꯤ ꯍꯥꯏꯕ꯭ꯔ ꯀꯩꯅꯣꯝ ꯍꯥꯏ
ꯑꯩ ꯂꯥꯛꯄꯩ ꯇꯥꯏꯃꯤꯡꯗꯨꯗ ꯍꯧꯔꯤꯔꯥ ꯅꯠꯇ꯭ꯔꯒ ꯁꯤꯝ ꯂꯤꯂꯥꯖꯦ ꯍꯧꯔꯛꯄ ꯇꯥꯏꯃꯤꯡ ꯑꯣꯏꯔꯥ ꯀꯩ ꯑꯣꯏꯅꯣ ꯈꯪꯗ꯭ꯔꯦꯕ
ꯀꯔꯝꯕ ꯁꯤꯟ ꯑꯣꯏꯒꯦ ꯑꯈꯣꯏꯁꯨ ꯎꯟꯑ ꯁꯤꯟ ꯑꯃꯅꯤ ꯗꯤ ꯌꯦꯡꯍꯧꯗꯦ
ꯁꯨꯔꯗ ꯊꯣꯛꯂꯛꯑꯒ ꯋꯥꯔꯤ ꯋꯥ ꯀꯩ ꯀꯩꯅꯣ ꯈꯔ ꯍꯥꯏꯍꯧꯕ ꯇꯥꯏꯃꯤꯡ ꯇꯥꯕꯅꯦꯕ ꯑꯩꯅ ꯊꯣꯛꯂꯛ ꯄꯩ ꯑꯩꯅ ꯆꯪꯉꯛꯄꯩ ꯇꯥꯏꯃꯤꯡꯗꯨꯗ
ꯀꯔꯝꯕ ꯁꯤꯟꯅꯣ ꯈꯪꯗ꯭ꯔꯦ ꯅꯪ ꯋꯥꯔꯤꯁꯤꯗꯤ
ꯍꯧꯔꯛꯄꯩ ꯇꯥꯏꯃꯤꯡ ꯑꯣꯏꯗꯣꯏꯔꯥ ꯀꯩꯅꯣ ꯈꯪꯗ꯭ꯔꯦꯕ ꯑꯩꯖꯨ
ꯈꯣꯏꯁꯨ ꯍꯧꯔꯛꯄ ꯁꯤꯟ ꯑꯃꯅꯤꯗꯤ ꯌꯦꯡꯍꯧꯗꯦꯕ ꯅꯪꯍꯧꯗꯕ
ꯄꯨꯡ ꯑꯃꯃꯨꯛꯀꯤ ꯑꯗꯨꯝ ꯃꯣꯏ ꯁꯥꯟꯅꯔꯤꯕꯕ
ꯎꯝ ꯁꯥꯟꯅꯩꯌꯦ ꯑꯗꯨꯗꯤ ꯐꯅ ꯀꯨꯏꯅ
ꯑꯗꯨ ꯑꯣꯏꯇꯥꯔꯗꯤ ꯑꯩ ꯇꯅ ꯂꯥꯛꯄꯩ ꯇꯥꯏꯃꯤꯡꯗꯨ ꯃꯣꯏ ꯍꯧꯔꯛꯄ ꯁꯤꯟ ꯑꯣꯏꯔꯝꯗꯧ ꯃꯥꯜꯂꯦ
ꯎꯝꯍꯝ
ꯍꯣꯏ ꯍꯣꯏ ꯑꯗꯨꯗꯤ ꯑꯩꯁꯨ ꯊꯝꯃꯒꯦ ꯆꯥꯛ ꯆꯥꯊꯣꯛꯎꯈꯤꯒꯦ ꯎꯝ ꯑꯃꯨꯛ ꯀꯣꯟꯅ ꯐꯥꯎꯅꯔꯁꯤ